ꯍꯜꯂꯣ
ꯏꯇꯥꯎ
ꯑꯣ ꯏꯇꯥꯎ ꯏꯇꯥꯎ ꯅꯨꯡꯁꯤꯕ
ꯏꯇꯥꯎ ꯅꯨꯡꯁꯤꯕꯥꯎ ꯇꯥꯕ꯭ꯔꯣ
ꯏꯇꯥꯎ ꯅꯨꯡꯁꯤꯕ ꯇꯥꯌꯦ
ꯑꯠꯆꯥ ꯄꯥꯎ ꯅꯨꯡꯉꯥꯏꯅꯦ ꯑꯗꯨꯗꯤ
ꯀ ꯄꯅꯨꯡꯔꯤ ꯍꯥꯏ ꯇꯔ ꯀꯔꯝ ꯀꯔꯝ ꯇꯧꯔꯤꯒꯦ ꯍꯟꯗꯛꯁꯤꯕꯨ ꯍꯟꯗꯛꯀꯤ ꯃꯇꯝꯁꯤꯕꯨ ꯅꯨꯡꯉꯥꯏꯕꯤ ꯑꯗꯨꯝ ꯅꯨꯡꯉꯥꯏꯔꯤꯕ ꯅꯠꯇ꯭ꯔꯣ
ꯍꯣꯏ ꯅꯨꯡꯉꯥꯏꯔꯤ ꯑꯇꯣꯞꯄ ꯑꯍꯦꯟꯕ ꯀꯌꯥ ꯇꯧꯗ꯭ꯔꯦꯗ
ꯇꯧꯗ꯭ꯔꯦꯕ
ꯑꯣ
ꯃꯗꯤ ꯑꯩꯁꯨ ꯑꯗꯨꯝ ꯅꯨꯡꯉꯥꯏꯔꯤ
ꯆꯥꯛ ꯌꯦꯟꯁꯥꯡꯁꯨ ꯀꯃꯥꯏ ꯇꯧꯔꯤ
ꯌꯥꯅ ꯌꯥꯅ ꯂꯦꯜꯂꯤꯦ ꯍꯥꯏꯇꯥꯔꯦ ꯆꯥꯛ ꯌꯦꯟꯁꯥꯡꯂꯣ ꯆꯥꯛ ꯌꯦꯟꯁꯥꯡ ꯪꯁꯤ ꯍꯋꯥꯏꯅ ꯍꯥꯎꯔꯦ
ꯑꯦꯁ ꯍ ꯑꯩꯅ ꯍꯥꯎꯔꯕ ꯍꯥꯏꯁꯦ
ꯅꯣꯏꯗꯤ ꯅꯣꯏꯗꯤꯅꯦ
ꯑꯁ ꯑꯩꯈꯣꯏꯁꯨ ꯉꯁꯤꯗꯤ ꯈꯣꯡꯗ꯭ꯔꯨꯝ ꯐꯨꯠꯂꯦꯗ ꯈꯣꯡꯗ꯭ꯔꯨꯝ
ꯑꯁ ꯑꯩꯈꯣꯏꯒ ꯃꯥꯟꯅꯩꯅꯦ ꯑꯩꯈꯣꯏꯁꯨ ꯈꯨꯝꯗ꯭ꯔꯕꯅꯤꯅꯦꯁꯦ
ꯎꯝ ꯆꯝꯐꯨꯠ ꯄꯤꯌꯣꯔ ꯆꯝꯐꯨꯠ ꯆꯥꯔꯦꯒ ꯁꯤꯗꯤ ꯄꯨꯔꯥ ꯑꯁꯦꯡꯕ ꯆꯝꯐꯨꯠ ꯑꯣꯏꯅ ꯆꯥꯅꯤ
ꯆꯔꯦꯕ ꯐ ꯐ ꯐꯩ ꯑꯩꯀꯣ ꯆꯝꯄ ꯈꯔ ꯆꯥꯒꯗꯕꯅꯤꯅ ꯑꯩ ꯑꯥꯎ ꯑꯥꯎ ꯑꯥꯎ ꯨꯝ ꯆꯥꯃꯜꯂꯁꯨ ꯑꯩꯈꯣꯏꯒꯤ ꯍꯛꯆꯥꯡ
ꯎꯝ ꯃꯥꯅꯦ ꯃꯥꯅꯦ
ꯍꯣꯔꯦꯟ ꯋꯥꯀꯤꯡ ꯆꯠꯂꯨꯗꯦꯔꯣ
ꯈꯪꯗꯦꯅꯦ ꯉꯁꯤ ꯅꯨꯃꯤꯠꯁꯤ ꯅꯣꯡꯁꯤ ꯌꯥꯝ
ꯀꯦꯩꯅꯜꯅꯤ ꯂꯦꯋꯥꯣꯁꯄꯄ ꯇꯠꯄꯔ ꯂꯝꯝꯊꯅꯦ ꯑꯩ ꯇꯥꯕ꯭ꯔꯣ ꯍꯧꯖꯤꯛ ꯇꯥꯔꯦ ꯑꯩ ꯀꯣꯟꯁꯦ ꯊꯦꯡ ꯇꯥꯕ꯭ꯔꯕ ꯑꯠ ꯑꯠ ꯌꯥꯝ ꯐꯩ ꯍ ꯇꯥꯔꯒꯗꯤ ꯐꯔꯦ ꯐꯔꯦ ꯅꯣꯡꯣꯡꯃꯥꯡꯁꯨ ꯆꯂꯨ ꯀꯩꯅꯣꯗꯁꯨ ꯑ ꯂꯩ ꯂꯩꯔꯦ ꯍꯥꯏꯌꯦꯦ ꯑꯗ
ꯍꯣꯏ ꯂꯩꯦ ꯍꯥꯏ ꯎꯝ ꯇꯥꯏꯌꯦ ꯂꯩꯑ ꯍꯥꯏꯑꯌꯦ ꯀꯣꯏꯔꯛꯑꯦ ꯍꯥꯏꯑꯌꯦ
ꯎꯝ ꯉꯁꯥꯏꯁꯨ ꯀꯩꯅꯣꯁꯨ ꯂꯥꯛꯑꯣ ꯍꯥꯏꯕꯅꯦ ꯑꯩꯅ ꯄꯣꯊꯥꯗꯗꯤ ꯋꯥꯅꯦꯅ ꯆꯠꯇꯕꯅꯦ ꯑꯗꯨꯗ ꯂꯥꯛꯑꯣ ꯍꯥꯏꯕꯅꯦꯕ ꯍꯥꯏꯗꯤ ꯄꯨꯡ ꯃꯉꯥꯗ ꯊꯣꯛꯑꯅꯤ
ꯎꯝ ꯎꯝ ꯎꯝ ꯉꯔꯥꯡ ꯉꯔꯥꯡ ꯑꯍꯤꯡ ꯉꯔꯥꯡ ꯑꯍꯤꯡꯗ ꯅꯣꯡ ꯐꯖꯅ ꯇꯥꯏꯗꯅ ꯅꯣꯡ ꯐꯖꯅ ꯆꯨꯗꯅ
ꯍꯣꯏ
ꯑꯗꯨꯗꯨꯅꯤ ꯍꯣꯔꯦꯟ ꯂꯝꯄꯥꯛꯇꯨ ꯆꯣꯜꯂꯝꯒꯗ꯭ꯔꯥ
ꯑꯦꯦ ꯉꯔꯥꯡ ꯉꯔꯥꯡ ꯑꯍꯤꯡ ꯌꯥꯝ ꯀꯟꯅꯕꯨꯗꯤ ꯇꯥꯗꯦꯗ
ꯑꯁꯣꯝꯗꯗꯤ ꯇꯥꯏ ꯍꯥꯏꯌꯦ ꯂꯝꯕꯤꯒꯁꯦ ꯐꯖꯅ ꯆꯣꯠꯂ ꯍꯥꯏꯌꯦ ꯍꯧꯖꯤꯛꯁꯨ
ꯇꯧꯗꯦꯕ ꯇꯨꯝꯗ꯭ꯦꯕ ꯑꯗꯣ ꯁ꯭ꯋꯥꯏꯗꯤ ꯌꯥꯝ ꯀꯟꯅ ꯇꯥꯕ ꯑꯣꯏꯗꯦꯕ
ꯎꯝ ꯍꯣꯏ ꯑꯩꯈꯣꯏ ꯑꯁ꯭ꯋꯥꯏꯗꯤ ꯅꯣꯡ ꯌꯥꯝ ꯀꯟꯅ ꯇꯥꯕ ꯑꯣꯏꯖꯦ ꯑꯗꯨ ꯑꯣꯏꯔꯁꯨ ꯈꯪꯗꯦꯅꯦ ꯑ ꯁꯣꯝꯗ ꯅꯣꯡ ꯑꯃꯗꯨꯅ ꯍꯥꯏꯔꯤꯁꯤꯅ ꯒ꯭ꯔꯥꯎꯟꯁꯦ ꯆꯣꯠꯂꯝꯗꯧ ꯃꯥꯜꯂꯤꯗ ꯉꯁꯤꯁꯦꯅ ꯍꯥꯏꯕ
ꯎꯝ ꯍꯣꯏꯗ ꯅꯨꯡꯉꯥꯏꯔꯣꯏꯗ ꯂꯝꯄꯥꯛꯇ ꯆꯣꯜꯂꯒꯗꯤ ꯅꯨꯡꯉꯥꯏꯔꯣꯏꯗ ꯅꯠꯇ꯭ꯔꯣ ꯑꯗꯨꯒ ꯑꯩꯈꯣꯏ ꯑꯦ ꯑꯩꯈꯣꯏ ꯑꯉꯥꯡ ꯑꯉꯥꯡ ꯑꯣꯏꯔꯤꯉꯩꯗ ꯆꯣꯜꯂꯒꯁꯨ ꯁ ꯅꯥꯟꯊꯒ ꯁ ꯁꯥꯟ ꯑꯗꯨꯒꯤ ꯕꯤꯠꯇꯣ ꯑꯃꯨꯛ ꯍꯟꯖꯤꯟ ꯑꯗꯨꯒꯤ ꯅꯨꯡꯁꯤꯕꯒꯤ ꯕꯤꯠꯇꯣ ꯑꯃꯨꯛ ꯑꯃꯨꯛ ꯍꯟꯖꯤꯜ ꯍꯟꯖꯤꯜꯍꯟꯒꯦ ꯍꯥꯏꯔꯒꯗꯤꯂ ꯆꯠꯂꯒ ꯁꯥꯟꯟꯅꯔꯣ ꯀꯩꯅꯣ
ꯅꯣꯡ ꯃꯔꯛꯇꯛ ꯀꯁꯤꯕꯣ
ꯍꯣꯏ ꯑꯗꯨ ꯍꯣꯔꯦꯟ ꯍꯦꯛ ꯁꯥꯟꯅꯕ ꯍꯧꯔꯒ ꯁꯥꯟꯅꯕ ꯍꯧꯔꯒ ꯅꯣꯡꯃꯨꯛ ꯇꯥꯁꯤꯔꯗꯤ ꯍꯦꯟꯅ ꯅꯨꯡꯉꯥꯏꯔꯅꯤ ꯆꯠꯂꯣ ꯀꯩꯅꯣ
ꯁꯥꯟꯅꯗ꯭ꯔꯤꯉꯩꯗ ꯅꯣꯡ ꯇꯥꯕꯁꯦ ꯇꯜꯂꯦꯕꯀꯣ ꯑꯗꯣ ꯁꯥꯟꯅꯕ ꯃꯅꯨꯡꯗ ꯑꯗꯨꯝ ꯇꯥꯁꯟꯕ ꯑꯃꯔꯣꯝꯗꯗꯤ ꯀꯩꯁꯨ ꯈꯟꯗꯦꯕ
ꯍꯣꯏ ꯍꯣꯏ ꯁꯥꯟꯅꯕ ꯍꯧꯔꯒ ꯑꯗꯨꯝ ꯑꯗꯨꯝ ꯃꯈꯥ ꯑꯗꯨꯝ ꯀꯔꯤ ꯀꯩꯅꯣ ꯁꯥꯟꯅꯕ ꯌꯥꯏꯕ ꯅꯠꯇ꯭ꯔꯣ
ꯑꯥ ꯍꯥꯏꯗꯤ ꯁꯥꯟꯅꯕ ꯅꯨꯡꯉꯥꯏꯈ꯭ꯔꯕꯅꯤꯅꯀꯣ
ꯍ
ꯅꯣꯡ ꯅꯣꯡ ꯇꯔꯦ ꯁ ꯑꯇ ꯈꯟꯗ꯭ꯔꯦꯕ
ꯍꯣꯏ ꯃꯥꯅꯦ ꯃꯥꯅꯦ ꯁꯤ ꯅꯧꯅꯤ ꯅꯨꯡꯉꯥꯏꯕꯅꯤꯀꯣ ꯑꯩꯈꯣꯏ ꯑꯉꯥꯡ ꯑꯉꯥꯡ ꯑꯣꯏꯔꯤꯉꯩꯗ ꯄꯣ ꯑꯗꯨꯝ ꯁꯥꯟꯅꯕ
ꯎꯝ ꯎꯝ ꯑꯁ ꯑꯉꯥꯡ ꯑꯣꯏꯔꯤꯀꯥꯟꯗꯗꯤ ꯀꯗꯥꯏꯗꯒꯤ ꯑꯩꯈꯣꯏ ꯂꯝꯄꯥꯛꯇꯁꯨ ꯃꯌꯥꯏꯗ ꯏꯁꯤꯡ ꯀꯣꯏꯗꯨꯅ ꯂꯝ ꯄꯥꯡꯕ ꯌꯥꯗ ꯏꯁꯤꯡ ꯑꯗꯨꯝ ꯊꯣꯛꯄꯗꯣ ꯑꯁ ꯅꯣꯡ ꯆꯨꯔꯁꯨ ꯑꯗꯨꯝ ꯏꯁꯤꯡꯗꯨꯗ ꯅꯣꯡ ꯃꯔꯛꯇꯨꯗ ꯑꯗꯨꯝ ꯐꯅꯕꯗꯣ ꯌꯥꯝ ꯒ꯭ꯔꯥꯎꯟꯗꯁꯨ ꯌꯥꯝꯅ ꯅꯥꯜꯂꯦꯕ ꯑꯗꯨ ꯃꯇꯝꯗ ꯌꯥꯝ ꯏꯁꯤꯡ ꯒ꯭ꯔꯥꯎꯟꯗ ꯆꯣꯠꯂꯕ
ꯑꯗꯨ ꯠꯅꯤ ꯀꯩꯅꯣ ꯋꯥꯥꯏꯕꯅꯤ ꯀꯩꯅꯣꯗꯣ
ꯍꯣꯏ ꯑꯗꯨ ꯑꯗꯨ ꯃꯇꯝꯗ ꯌꯥꯝ ꯅꯥꯟꯁꯨ ꯅꯥꯟ ꯅꯥꯟꯊꯣꯛꯍꯜꯂꯦꯕ ꯌꯥꯝꯁꯨ ꯇꯨꯑꯦꯕ ꯑꯗꯨ ꯐꯅ ꯌꯥꯝꯅꯁꯨ ꯁꯣꯛꯑꯦꯕꯀꯣ
ꯎꯝ
ꯁꯣꯛꯑꯦ ꯑꯗꯨꯣ ꯁꯣꯛꯆꯔꯁꯨ ꯑꯗꯨꯝ ꯇꯣꯛꯄꯒꯤ ꯋꯥꯈꯜꯗꯤ ꯁꯨꯡꯂꯩ ꯂꯩꯇꯦꯕ
ꯂꯩꯇꯕꯅꯤ ꯂꯩꯇꯕꯅꯤ ꯑꯗꯨꯝ ꯅꯨꯡꯉꯥꯏ ꯅꯨꯡꯉꯥꯏꯕꯗꯀꯣ
ꯎꯝ ꯍꯥꯏꯕꯗꯤ ꯇꯨꯕꯒꯤ ꯆꯥꯡꯁꯨꯁꯨ ꯌꯥꯝꯃꯦꯗꯅ ꯑꯗꯨ ꯑꯗꯨ ꯑꯣꯏꯔꯁꯨ ꯇꯨꯕ ꯈꯨꯌꯥꯟꯗꯨꯒ ꯍꯥꯏꯔꯗꯤ ꯌꯥꯝ ꯀꯟꯅꯗꯤ ꯁꯣꯛꯄ ꯑꯣꯏꯗꯌꯦ
ꯍꯣꯏ ꯏꯗ ꯑꯉꯥꯡ ꯑꯣꯏꯔꯤꯉꯩꯗ ꯌꯥꯝ ꯑꯗꯨꯃꯥꯏꯅ ꯇꯧꯋꯦ ꯑꯗꯨꯃꯥꯏꯅ ꯇꯧꯕꯅꯦ
ꯅꯪ ꯍꯧꯖꯤꯛ ꯀꯩꯇꯧꯔꯤꯅꯣ
ꯑꯩ ꯃꯄꯥꯟꯗ ꯐꯝꯃ ꯂꯩꯗ ꯍꯛꯆꯤ ꯂꯥꯡꯉꯝꯕꯅꯤ ꯈꯪꯗꯦꯗ ꯃꯦꯟꯇꯔ ꯌ ꯃꯇꯥꯁꯤꯒ ꯀꯔꯤꯌꯥ
ꯍꯧꯖꯤꯛꯇꯤ ꯅꯨꯡꯉꯥꯏꯔꯝꯃꯅꯦꯕ ꯊꯕꯛ ꯊꯣꯛꯇ꯭ꯔꯕꯅꯤꯅ ꯍꯧꯖꯤꯛꯇꯤ
ꯑꯁ ꯉꯁꯥꯏ ꯇꯨꯝꯕ ꯌꯥꯕ ꯇꯨꯝꯃꯒ ꯍꯧꯒꯠꯂꯦ ꯍꯧꯒꯠꯂꯒ ꯑꯩ ꯏꯁꯥꯁꯦ ꯕꯣꯔꯤꯡ ꯆꯨꯕꯅꯤꯅꯀꯣ
ꯎꯝ ꯄꯨꯡ ꯅꯪ ꯉꯁꯥꯏ ꯅꯪ ꯉꯁꯥꯏ ꯄꯨꯡ ꯀꯌꯥꯗ ꯂꯣꯏꯔꯤꯅꯣ ꯄꯨꯡ
ꯆꯣꯏ ꯔꯦ ꯆꯪꯉ ꯆꯪꯉꯒ ꯆꯪꯉ ꯇꯨꯝꯃꯦ
ꯆꯥꯛ ꯆꯥꯔꯒ ꯊꯣꯛꯏꯔ ꯍꯜꯂꯛꯑꯒ ꯆꯥꯔꯤꯔꯣ
ꯍꯜ ꯂꯣꯏꯔ ꯀꯆꯥ ꯍꯥꯏꯅꯤ
ꯑꯣ
ꯊꯕꯛ ꯂꯣꯏꯔꯒ ꯊꯕꯛ ꯂꯣꯏꯔꯒ ꯄꯨꯡ ꯇꯔꯥꯗ ꯆꯥꯔꯦꯗꯅ ꯄꯨꯡꯇꯥꯥꯗ ꯆꯥꯔꯦ ꯁꯪꯒ ꯑꯗꯨꯝ ꯇꯨꯝꯃꯦ ꯐꯣꯟꯗ ꯋꯥꯔꯤ ꯁꯥꯒꯗꯕꯁꯨ ꯇꯅꯤꯡ ꯇꯨꯝꯍꯧꯗꯗꯤ ꯐꯛ ꯇꯥꯒꯗꯕꯀꯣ ꯑꯩꯈꯣꯏꯒꯤ ꯑꯩꯈꯣꯏ ꯊꯕꯡ ꯃꯇꯥꯁꯤꯗꯣ ꯃ ꯄꯨꯡ ꯄꯨꯡ ꯇꯔꯥ ꯃꯈꯥꯏ ꯇꯔꯥꯃꯥꯊꯣꯏ ꯑꯗꯨꯏ ꯇꯨꯝꯕꯗ ꯄꯨꯡ ꯕꯥꯔꯣ ꯃꯈꯥꯏ ꯑꯗꯨꯋꯥꯏꯗ ꯑꯃꯨꯛ ꯍꯧꯒꯠꯂꯦ
ꯎꯝ ꯑꯩꯗꯤ ꯑꯩꯗꯤ ꯍꯧꯖꯤꯛ ꯉꯥꯏꯍꯥꯛ ꯂꯩꯔꯒ ꯀꯔꯤ ꯇꯧꯔꯅꯤ ꯅꯨꯄꯤ ꯆꯥ ꯄꯤꯊꯛ ꯑꯃꯅꯤ ꯆꯥꯛ ꯄꯤꯊꯛꯑꯝꯃꯒ ꯆꯥꯛ ꯌꯦꯟꯁꯥꯡ ꯊꯣꯡꯉꯅꯤ ꯑꯩꯗꯤ ꯊꯣꯡꯉꯦ ꯍꯦꯛꯇ ꯍꯧꯔꯅꯤ
ꯑꯣ ꯐꯣꯜ ꯕꯁꯠꯇꯤꯔꯣ
ꯆꯇꯥꯛ ꯊꯣꯡꯉꯒ ꯑꯁꯣꯝꯅ ꯁꯥꯟꯅꯕ ꯆꯠꯇꯣꯏꯅꯤ ꯍꯥꯏꯗꯤ ꯉꯁꯤꯗꯤ ꯆꯠꯇ꯭ꯔꯗꯤ ꯌꯥꯗꯦꯕ ꯉꯁꯤꯗꯤ ꯍꯥꯏꯗꯤ ꯅꯠꯇꯦ ꯅꯃꯜꯁꯤꯡꯁꯤ ꯑꯗꯨꯒꯤ ꯅꯠꯇꯕ ꯉꯁꯤ ꯏꯁꯤꯡꯁꯨ ꯂꯧꯒꯗꯧꯕ ꯏꯁꯤꯡ ꯏꯁꯤꯡꯗꯨꯁꯨ ꯂꯣꯏꯈ꯭ꯔꯦꯕꯀꯣ ꯎꯝ ꯑꯗꯨꯅ ꯆꯠꯀꯅꯤ ꯑꯗꯨꯒ ꯑꯗꯨꯒ ꯑꯗꯨꯒ ꯑꯃꯗꯁꯨꯅ ꯑꯃꯗꯅꯁꯨ ꯑꯁ ꯉꯁꯤꯗꯤ ꯄꯨꯡ ꯑꯍꯨꯝ ꯑꯗꯨꯋꯥꯏꯒꯤ ꯄꯨꯊꯣꯛꯑꯁꯦ ꯑꯗꯨꯒ ꯍꯩꯗꯣ ꯍꯦꯛꯄ ꯆꯠꯁꯤꯀꯣ ꯉꯁꯤꯗꯤ ꯉꯟꯅ ꯆꯠꯁꯦꯅ ꯍꯥꯏꯕꯅꯦꯕ
ꯀꯩ ꯀꯩ ꯍꯩꯅ ꯌꯥꯝꯥꯝꯗꯨꯔꯣ
ꯍꯣꯏ ꯖꯥꯝꯗꯨꯒ ꯑꯗꯨꯒ ꯑꯩꯈꯣꯏ ꯍꯦꯛ ꯍꯦꯛ ꯀꯣꯏꯕ ꯆꯠꯄꯗꯨ ꯃꯐꯝꯗꯨꯣ ꯍꯩꯅꯧ ꯌꯥꯝ ꯄꯥꯟꯕ ꯖꯒꯥꯗꯨ
ꯍꯣꯏ ꯍꯣꯏ
ꯑꯗꯨꯣ ꯍꯥꯏꯩꯅꯧꯁꯨ ꯍꯦꯛ ꯁꯦꯅ ꯍꯥꯏꯌꯦꯕꯅꯦꯕ ꯑꯩꯅ ꯑꯩꯁ ꯍꯩꯅꯧ ꯍꯦꯛꯕꯒꯤ ꯍꯣꯏ ꯑꯩ ꯎꯝ ꯑꯩꯅ ꯑꯁ ꯍꯩꯅꯧ ꯍꯦꯕꯩꯗꯤ ꯉꯜꯂꯤꯍꯦ ꯄꯨꯡ ꯃꯒꯤ ꯃꯇꯨꯡꯗ ꯍꯦꯛꯀꯗꯧꯕꯅꯦꯅ ꯍꯥꯏꯕꯅꯦꯕ ꯑꯁ ꯍꯥꯏꯩꯅꯧ ꯑꯗꯨ ꯄꯨꯡ ꯑꯍꯨꯝꯗ ꯍꯦꯛꯀꯗꯧꯕ ꯅꯠꯇꯦ ꯖꯥꯝꯗꯨꯅꯦ ꯄꯨꯡ ꯑꯍꯨꯝꯗ ꯍꯦꯛꯀꯗꯧꯕꯗꯤ ꯍꯥꯏꯕꯅꯦꯕ ꯃꯥꯅ
ꯍꯩ ꯍꯩ ꯍꯦꯛꯄ ꯌꯦꯡꯕ ꯃꯇꯝ ꯃꯇꯝ ꯀꯩꯅꯣ ꯀꯩꯅꯣ ꯇꯧꯋꯤꯅꯦꯕ
ꯎꯝꯝ ꯑꯗꯣ ꯑꯗ ꯑ ꯉꯔꯥꯡ ꯅꯍꯥꯟ ꯑꯩꯈꯣꯏꯅ ꯑꯗꯨꯗ ꯆꯪꯉꯒ ꯍꯩꯅꯧ ꯍꯦꯛꯄꯅꯦꯕ ꯑꯍꯤꯡꯗ ꯁꯥꯟꯅꯕ ꯂꯣꯏꯔꯒ ꯑꯗꯨꯗ ꯃꯗꯗꯤ ꯇꯦꯡꯀꯤ ꯃꯅꯥꯛꯇꯒꯁꯦ ꯍꯩꯅꯧ ꯄꯥꯝꯕꯤ ꯃꯆꯥꯗꯨꯗ ꯃꯌꯥꯝ ꯄꯥꯟꯍꯧꯕꯅꯦꯕ ꯉꯔꯥꯡ ꯆꯠꯂꯦꯕꯀꯣ ꯉꯥꯡ ꯑꯩ ꯆ ꯑꯁ ꯃꯌꯥꯝ ꯄꯥꯍꯧꯕꯗꯣ ꯃꯔꯤ ꯃꯉꯥ ꯈꯛꯇ
ꯃꯤ ꯃꯌꯥꯝ ꯆꯪꯕꯅꯤꯅꯨꯀꯣ ꯁꯦꯟꯅꯕꯁꯨ ꯉꯝꯃꯣꯏ ꯍꯥꯏꯕ ꯍꯦꯛ ꯀꯩꯅꯣ ꯈꯣꯠꯀꯅꯨ ꯍꯥꯏꯕꯗꯨꯁꯨ ꯑꯗꯨꯅ ꯍꯦꯛꯀꯅꯨ ꯈꯣꯠꯀꯅꯨ ꯍꯥꯏꯕꯗꯨꯁꯨ ꯅꯨꯡꯉꯥꯏꯇꯦ ꯑꯗꯨꯝ ꯄꯥꯟꯕꯅꯤꯅ ꯃꯤ ꯃꯌꯥꯝ ꯆꯥꯅꯕ ꯊꯄꯄ ꯄꯥꯟꯕꯅꯤꯅꯀꯣ
ꯑꯗꯨ ꯃꯅꯨꯡꯗꯁꯨ ꯍꯧꯖꯤꯛ ꯊꯕꯛ ꯑꯇꯣꯞꯄ ꯃꯌꯥꯝ ꯄꯥꯏꯈꯠꯂꯦꯗꯅ
ꯍꯣꯏ
ꯃꯌꯥꯝ ꯇꯧꯅꯩꯑꯕ ꯑꯗꯨꯒꯤ ꯃꯣꯏ ꯊꯕꯛ ꯁꯨꯕ ꯀꯥꯡꯕꯨꯗꯨꯁꯨ ꯄꯨꯅꯔꯝ ꯇꯧ ꯃꯥꯂꯦ
ꯀꯥꯡ ꯑꯗꯨꯗ ꯍꯥꯏꯇꯥꯔꯦꯣ ꯃꯣꯏꯁꯨ ꯑꯗꯨꯝ ꯄꯅꯦꯅꯤꯗꯦ
ꯅꯪꯅ ꯑꯁ ꯍꯩꯅꯧ ꯂꯩꯔꯝꯃꯔꯣꯏꯍ ꯍꯥꯏꯕꯗꯣ ꯑꯦꯁ ꯂꯩꯔꯤꯗ ꯑꯁꯣꯝ ꯃꯣꯏ ꯃꯅꯤꯡ ꯃꯅꯤꯡꯂꯣꯝꯗꯗꯤ ꯀꯌꯥ ꯂꯩꯇ꯭ꯔꯦꯕ ꯑ ꯒꯦꯠ ꯃꯅꯥꯛꯀꯤꯗꯣ ꯦ ꯃꯅꯥꯒ꯭ꯔ ꯄꯥꯝꯕꯤ ꯑꯅꯤ ꯂꯩꯕꯗꯣ ꯑꯃꯅ ꯃꯍꯩꯗꯣ ꯌꯥꯝ ꯄꯤꯛꯑꯦꯗꯅ
ꯍꯣꯏ
ꯑꯃꯗꯨꯗꯤ ꯄꯥꯜꯂꯦꯕ ꯑꯇꯣꯞꯄ ꯑꯅꯤꯗꯨꯁꯨ ꯄꯥꯜꯂꯤꯦ ꯑꯗꯨꯒ ꯑꯁꯣꯝꯗ ꯃꯅꯤꯡꯂꯣꯝꯗ ꯎꯝ ꯑꯗꯨꯗꯁꯨ ꯄꯥꯜꯂꯦ ꯄꯥꯝꯕꯤ ꯃꯆꯥꯗꯨꯗ ꯑꯗꯨꯝ ꯃꯌꯥꯝ ꯄꯥꯟꯍꯧꯔꯤꯕꯅꯦ ꯉꯔꯥꯡꯗꯣ
ꯍꯥꯏꯗꯤ ꯑꯍꯥꯎ ꯑꯩꯈꯣꯏ ꯍꯣꯏ
ꯃꯃꯥꯡꯗ ꯅꯪꯅ ꯍꯥꯏꯕꯗꯣ ꯄꯥꯝꯕꯤ ꯄꯥꯝꯕꯤ ꯑꯆꯧꯕꯗꯣ ꯄꯥꯝꯕꯤ ꯄꯥꯝꯕꯤ ꯈ꯭ꯋꯥꯏ ꯆꯥꯎꯕ ꯑꯍꯥꯎꯕꯗꯨ ꯎꯝ ꯎꯝ ꯑꯗꯨ ꯑꯗꯨꯁꯨ ꯄꯥꯟꯍꯧꯔꯤꯕꯅꯦꯕ ꯈꯔ
ꯑꯣ ꯑꯩꯈꯣꯏꯒꯤ ꯈ꯭ꯋꯥꯏꯗꯒꯤ ꯆꯥꯛꯍꯥꯎꯕꯗꯤꯀꯣ ꯀꯩꯅꯣ ꯀꯩꯅꯣꯅꯦ ꯑꯩꯈꯣꯏꯒꯤ ꯂꯝꯕꯤ ꯆꯪꯕꯒꯤ ꯂꯝꯕꯤ ꯆꯪꯕꯒꯤ ꯂꯝ ꯃꯇꯥꯏ ꯍꯧꯕꯗꯣ ꯑꯗꯨ ꯌꯥꯝ ꯍꯥꯎꯕꯅꯦ ꯑꯩꯈꯣꯏ ꯑꯩꯈꯣꯏ ꯆꯥꯎꯕꯁꯨ ꯅꯠꯇꯦ ꯑꯩꯈꯣꯏꯒꯤ ꯁꯥꯟꯅꯕꯒꯤ ꯄꯂꯥꯏꯗꯨꯅ ꯍꯧꯕꯗꯣ ꯍ ꯍꯣꯏ ꯑꯗꯨꯗ ꯑꯗꯨꯗ ꯑꯗꯨ ꯑꯣꯏ ꯋꯥꯡꯗꯤ ꯋꯥꯡꯉꯕꯅꯦ ꯃꯥꯡꯗ ꯂꯣꯏ ꯍꯥꯏꯗꯠꯄꯒꯤ ꯀꯩꯅꯣ ꯀꯌꯥ ꯄꯥꯥꯟꯗ꯭ꯔꯕꯅꯦꯕ ꯌꯥꯝ ꯌꯥꯝ ꯄꯥꯜꯍꯧꯕꯅꯦꯕ ꯑꯗꯨ ꯉꯃꯣ ꯌꯥꯝ ꯍꯦꯛꯄꯕꯨꯗꯤ ꯌꯥꯝ ꯍꯦꯛꯑꯕꯅꯦꯕ ꯑꯗꯣ ꯍꯦꯛ ꯄꯨꯔꯛꯄꯒ ꯂꯣꯏ ꯂꯣꯏꯁꯤꯜꯂꯛꯦ ꯍꯥꯎꯃꯟꯕꯒꯤ
ꯎꯝ ꯑꯗꯨ ꯑꯗꯨꯗꯨꯅꯦ ꯑꯩꯈꯣꯏ ꯅꯍꯥꯟ ꯍꯦꯛꯏꯗꯣ
ꯎꯝ ꯍꯥꯎꯅꯦꯗꯣꯕ ꯃꯨꯟ ꯃꯨꯜꯂꯛꯀꯥꯟꯗ ꯆꯥꯕ ꯁꯕꯨꯗꯤ ꯃꯨꯟꯗꯔꯤꯉꯩꯗ ꯆꯥꯕ꯭ꯔꯥ ꯍꯥꯎꯕꯅꯦ ꯑꯗꯣ
ꯑꯁ ꯃꯨꯟꯗ꯭ꯔꯤꯉꯩꯗ ꯃꯨꯗ꯭ꯔꯤꯉꯩꯗ ꯆꯥꯕ ꯍꯥꯎꯕꯗꯤ ꯄꯥꯝꯕꯤ ꯑꯆꯧꯕꯗꯨꯅ ꯍꯥꯎꯋꯦꯗ ꯃꯃꯥꯡꯒꯤꯗꯣ
ꯑꯗꯨ ꯁꯤ ꯍꯕꯅꯤꯗ ꯍꯥꯎꯕꯅꯤ ꯑꯣ ꯑꯩꯒꯤꯗꯤ ꯃꯅꯨꯡꯁꯤꯁꯤꯅ ꯍꯦꯟꯅ ꯍꯥꯎꯋꯤ
ꯎꯝ ꯍꯥꯎꯋꯏꯗ ꯍꯩꯗꯤ ꯂꯣꯏꯅ ꯍꯥꯎꯋꯦꯗ ꯑꯩꯒꯤꯗꯤ
ꯍ ꯍꯜꯂꯣ ꯍꯥꯎ ꯑꯣꯏꯣꯏꯗ ꯀꯣ
ꯎꯝ ꯍ ꯍꯣꯏ ꯈꯪꯗꯦꯀꯣ ꯆꯥꯅꯤꯡꯕꯒꯤꯔꯥ ꯈꯪꯗꯦ
ꯍꯣꯏ ꯍꯣꯏ ꯍꯣꯏ ꯑꯩꯗꯤꯀꯣ ꯍꯩꯅꯧ ꯍꯟꯗꯛ ꯍꯟꯗꯛ ꯑꯗꯨꯝ ꯆꯥꯕ ꯐꯪꯉꯦꯕ ꯑꯩ ꯀꯩꯅꯣꯗ ꯂꯩꯐꯝꯗ ꯍꯥꯏꯇꯥꯔꯦꯀꯣ ꯑꯗꯨ ꯍꯩꯅꯧ ꯑꯗꯨꯝ ꯂꯩꯌꯦꯕ ꯂꯧ ꯀꯦꯜꯂ ꯀꯦꯜꯂ ꯑꯗꯨꯝ ꯑꯃꯟꯕꯗꯣ ꯑꯗꯨꯝ ꯆꯥꯏꯑꯕ
ꯎꯝ ꯍꯣꯏꯅꯦ ꯅꯪ ꯑꯗꯨꯝ ꯊꯥꯒꯠꯄꯗꯨ ꯑꯣꯏꯅꯦ
ꯍꯧꯖꯤꯛꯁꯨ ꯂꯩꯔꯤꯗ ꯑꯩꯅ ꯍꯦꯛꯛꯇꯀꯣ ꯑꯣ ꯑꯃ ꯊꯝꯃꯦꯕ ꯑꯍꯨꯝ ꯃꯔꯤ ꯑꯃꯨꯕ ꯂꯩꯔꯦ
ꯎꯝ ꯑꯗꯨꯒ ꯃꯃꯥꯡꯗꯗꯤ ꯃꯃꯥꯡ ꯆꯍꯤꯗꯗꯤ ꯍꯧꯖꯤꯛ ꯑꯩꯈꯣꯏ ꯑꯩꯈꯣꯏꯅ ꯇꯤꯟꯅꯕ ꯃꯔꯨꯞ ꯑꯃꯗꯨ ꯑꯁ ꯑꯗꯨ ꯃꯇꯝꯗꯗꯤ ꯅꯣꯏ ꯅꯣꯏ ꯗꯁꯕꯤꯟ ꯑꯃ ꯍꯦꯛꯄ ꯃꯇꯝꯗꯨ
ꯍꯣꯏ ꯍꯣꯏ ꯈꯪꯉꯦ
ꯎ ꯑꯗꯨ ꯑꯗꯨ ꯃꯇꯝꯗꯗꯤ ꯍꯥꯏ ꯅꯠꯇꯦ ꯑꯗꯨ ꯃꯇꯝꯗꯗꯤ ꯍꯩꯁꯦ ꯎ ꯆꯥꯕꯤꯅꯕ ꯃꯤ ꯀꯌꯥ ꯂꯩꯇꯦꯕ ꯍꯦꯛ
ꯍꯣꯏ ꯑꯗꯨ ꯃꯇꯝꯗꯁꯨ ꯑꯗꯨ ꯃꯇꯝꯗꯗꯤ ꯌꯥꯝ ꯄꯥꯟꯕꯅꯦ ꯍꯟꯗꯛꯇꯤ ꯀꯌꯥ ꯄꯥꯟꯗ꯭ꯔꯕꯅꯣ